ꯇꯥꯏꯌꯦ
ꯑ
ꯇꯥꯌꯦ ꯇꯥꯌꯦ
ꯅꯣ
ꯍꯥꯥ
ꯀꯩꯗꯧꯔꯤꯕꯅꯣ
ꯀꯔꯤ ꯍꯥꯏꯕ ꯁꯦꯡꯅ ꯇꯥꯗꯦ
ꯀꯩꯗꯧꯔꯤꯕꯅꯣ
ꯁꯨꯝ ꯑꯗꯨꯝ ꯂꯩꯌꯦ
ꯉꯁꯥꯏ ꯇꯨꯝꯃꯤꯗꯨ ꯍꯧꯖꯤꯛꯐꯥꯎ ꯇꯨꯝꯃꯤꯕ꯭ꯔꯣ
ꯀꯔꯤꯗꯧꯗꯅ
ꯉꯁꯥꯏ ꯇꯨꯝꯃꯤꯗꯣ ꯍꯧꯖꯤꯛꯐꯥꯎ ꯇꯨꯝꯃꯤꯕ꯭ꯔꯣ ꯍꯥꯏꯕ
ꯍꯣꯏ ꯍꯣꯏ
ꯑꯁ ꯅꯨꯡꯉꯥꯏꯄꯤꯗꯦꯗ
ꯀꯩꯗꯧꯔꯨꯅꯤ ꯀꯔꯤ ꯎꯄꯥꯏ ꯂꯩ
ꯌꯥꯝ ꯇꯨꯝꯃꯗꯅ ꯅꯁꯥꯗꯣ ꯄꯠꯂꯅꯤꯅꯦꯍꯦ ꯅꯪꯕꯣ
ꯍꯥꯏꯕꯤꯌꯣ ꯇꯥꯁꯤ ꯄꯠꯂꯣꯏ ꯄꯠꯂꯣꯏ
ꯅꯁꯥꯗꯨ ꯄꯠꯂꯅꯤ ꯀꯅꯥ ꯀꯅꯥ ꯂꯩꯕ꯭ꯔꯣ
ꯍꯥ
ꯀꯅꯥ ꯀꯅꯥ ꯂꯩꯒꯦ
ꯍꯧꯖꯤꯛꯂꯣ
ꯎꯝ
ꯑꯩꯈꯣꯏ ꯏꯃꯨꯡ ꯂꯩꯌꯦ
ꯀꯩꯗꯧꯔꯤꯕ ꯅꯣꯏ ꯏꯃꯨꯡ ꯅꯪ ꯅꯪ ꯅꯪ ꯅꯪ ꯂꯨꯍ ꯍꯣꯡꯅꯕ ꯋꯥꯔꯤ ꯋꯥꯇꯥꯏ ꯁꯥꯟꯅꯔꯕ꯭ꯔꯣ
ꯁꯥꯟꯅꯗꯦꯍꯦ
ꯁꯥꯟꯅꯕ ꯍꯧꯔ ꯀꯩꯅꯣ ꯊꯦꯡꯉꯦ꯫
ꯁꯪꯅ ꯃꯥꯗꯤꯌꯣ
ꯍꯧꯕ ꯌꯥꯔꯦ
ꯌꯥꯗꯦ
ꯅꯣꯡ ꯆꯨꯗꯕ꯭ꯔꯣ
ꯅꯣꯡꯗꯤ ꯆꯨꯗꯦ ꯃꯝꯗꯤ ꯃꯝꯂꯛꯑꯦ ꯆꯨꯒꯗ꯭ꯔꯥ ꯆꯨꯔꯣꯏꯗ
ꯑꯁ ꯑꯩꯈꯣꯏꯗꯗꯤ ꯑꯩꯈꯣꯏꯗꯗꯤ ꯈꯔ ꯍꯩꯊꯔꯒ ꯑꯃꯨꯛ ꯑꯁ ꯁꯤꯗ ꯅꯨꯡꯉꯥꯏꯇꯦꯅ ꯆꯤꯡꯗ ꯑꯃꯨꯛ ꯀꯥꯔꯨꯒꯦꯅ ꯍꯥꯏꯔꯒ ꯆꯠꯈꯤꯕꯅꯤꯅꯦ
ꯆꯤꯡꯗ ꯀꯥꯏꯌꯦ ꯑꯁ
ꯀꯩꯅꯣ ꯃꯤꯅ ꯑꯁꯦꯡꯕ ꯃꯤꯅ ꯑꯁꯦꯡꯕ ꯍꯥꯏꯔꯒ ꯕꯦꯂꯤꯗ ꯆꯨꯕ ꯅꯨꯡꯉꯥꯏꯇꯦ ꯑꯁ ꯆꯤꯡꯗ ꯑꯣꯏꯅ ꯀꯥꯔꯨꯒꯦꯗꯅ ꯆꯠꯈꯤꯕ
ꯐꯔꯦꯅꯦ ꯐꯔꯦꯅꯦ ꯆꯤꯡꯗ ꯂꯩꯕꯅ ꯎꯄꯥꯏ ꯂꯩꯇꯦ
ꯅꯨꯡꯉꯥꯏꯕꯅꯦ ꯆꯤꯡꯗ ꯂꯩꯕꯅ ꯏꯪꯅ ꯇꯞꯅꯀꯣ
ꯋꯥꯔꯝꯗꯤꯀꯣ ꯅꯨꯡꯉꯥꯏꯔꯦ ꯅꯨꯡꯉꯥꯏꯔꯦ ꯀꯔꯤꯔꯣ
ꯅꯨꯡꯉꯥꯏꯕꯅꯦ ꯑꯗꯨꯅꯦ ꯆꯤꯡꯗ ꯂꯩꯕꯅ ꯈ꯭ꯋꯥꯏ ꯅꯨꯡꯉꯥꯏꯕꯅꯦ ꯅꯨꯡꯁꯤꯠ ꯂꯥꯡꯅ ꯅꯨꯡꯁꯤꯠ ꯐꯖꯕꯁꯨ ꯁꯤꯠꯄ ꯐꯪꯉꯦ ꯑꯣꯛꯁꯤꯖꯦꯟꯁꯨ ꯐꯖ ꯐꯖꯕ ꯏꯁꯤꯡꯁꯨ ꯐꯖꯕ ꯊꯛꯄ ꯐꯪꯉꯦ
ꯑꯗꯣ ꯅꯪꯁꯨ ꯀꯣꯏꯕ ꯂꯥꯛꯑꯝ ꯃꯤꯗꯨꯗꯤ
ꯑꯁ ꯑꯩꯁꯦ ꯀꯣꯏꯕ ꯂꯥꯛꯇꯤ ꯂꯥꯛꯅꯤꯡꯕꯅꯦ ꯄꯩꯁꯥ ꯂꯩꯇꯗꯅ
ꯑꯦ ꯄꯩꯁꯥ ꯇꯥꯜꯂꯁꯤꯗꯤ ꯅꯪ ꯌꯥꯝ ꯇꯥꯟꯈ꯭ꯔꯕꯅꯤ ꯅ
ꯑꯩ ꯄꯁꯥ ꯂꯩꯇꯦ ꯄꯩꯁꯥ ꯊꯣꯛꯇꯦ
ꯊꯣꯛꯄ ꯃꯤꯗꯤ ꯑꯩ ꯄꯩꯁꯥ ꯊꯣꯛꯑꯦꯗꯤ ꯍꯥꯏꯔꯝꯃꯣꯏꯅꯦ
ꯀꯅꯥꯅ ꯇꯝꯕꯤꯌꯤꯅꯣ ꯑꯍꯟꯖꯤꯡꯅ ꯇꯝꯕꯤꯔꯣ ꯁꯤꯒꯨꯝꯕ ꯋꯥꯍꯩꯁꯦ ꯑꯗꯨꯒꯨꯝꯕ ꯋꯥꯍꯩ ꯍꯥꯏꯒꯅꯨꯅꯦ
ꯑꯁꯦꯡꯕ ꯍꯥꯏꯔꯒ ꯑꯗꯨꯃꯥꯏꯅ ꯇꯧꯔꯛꯅꯦꯕ ꯑꯁ ꯀꯅꯥꯅꯁꯨ ꯍꯨꯔꯥꯜꯕ ꯃꯤꯅ ꯑꯩ ꯍꯨꯔꯥꯜꯂꯦꯗꯤ ꯍꯥꯏꯔꯝꯃꯣꯏꯅ
ꯍꯥꯏꯕꯅꯦ ꯍꯥꯏꯕꯅꯦ ꯊꯨꯏꯀꯥꯟꯗꯤ ꯍꯥꯏꯈ꯭ꯔꯕꯅꯦ ꯍꯧꯖꯤꯛꯀꯥꯟꯗꯤ ꯍꯥꯏꯔꯕꯅꯦ
ꯀꯩꯗꯧ ꯅꯨꯡꯁꯨ ꯉꯥꯡꯃꯅꯤ ꯑꯩ ꯍꯨꯔꯥꯟ ꯂꯦꯁꯨ ꯍꯥꯏꯕꯤꯒ꯭ꯔꯦꯍꯦ ꯑꯗꯨꯃꯛꯇꯤ
ꯃꯣꯏꯒꯤꯁꯦ ꯀꯩꯅꯣ ꯑ ꯐꯥꯔꯝꯗꯣ ꯀꯣꯝꯂꯥꯒꯤ ꯐꯥꯔꯝꯗꯣ
ꯑꯥ
ꯀꯌꯥꯝ ꯄꯥꯟꯒꯦ ꯑꯗꯨꯝ ꯄꯥꯟꯕꯔꯣ ꯍꯟꯗꯛ
ꯑꯩ ꯆꯠꯇꯤꯌꯦ
ꯑꯗꯨ ꯍꯥꯏꯅꯗ꯭ꯔꯣ ꯅꯣꯏ ꯏꯃꯨꯡꯁꯤꯡꯗ ꯍꯟꯗꯛꯇꯤ ꯈꯔ ꯐꯕ
ꯎꯗꯦ ꯍꯥꯏꯌꯦ ꯄꯥꯟꯗꯃ ꯃꯥꯜꯂꯦ
ꯑꯗꯨ ꯀꯩꯅꯣꯗꯨꯗꯤ ꯑꯆꯧ ꯑꯆꯧꯕ ꯀꯩꯅꯣꯗꯨꯗꯤ ꯍꯩꯔꯤꯄꯣꯛꯇꯨꯗꯤ
ꯈꯔ ꯈꯔꯗꯤ ꯄꯥꯜ ꯃꯥꯜꯂꯦ
ꯑꯗꯨ ꯄꯥꯝꯕꯤꯖꯤ ꯀꯌꯥ ꯂꯩꯕꯖꯥꯠꯂꯥ ꯅꯣꯏꯒꯤꯁꯦ ꯌꯥꯝ ꯂꯩꯕ ꯃꯥꯜꯂꯦ
ꯂꯥꯛꯑꯦ ꯃꯅꯨꯡ ꯂꯣꯝꯗ ꯑꯪ ꯂꯥꯛꯑꯦ ꯅꯣꯏꯒꯤ ꯂꯧ ꯅꯣꯏꯒꯤ ꯂꯧ ꯃꯅꯥꯛꯇꯁꯨ ꯑꯃ ꯂꯩꯌꯦ ꯂꯣꯏ ꯊꯥꯔꯒ ꯂꯧꯕꯅꯤꯅ
ꯑꯗꯨ ꯄꯥꯝꯕꯤꯁꯦ ꯀꯌꯥꯃꯨꯛ ꯂꯩꯕ ꯌꯥꯠꯂꯦ ꯅꯪꯒꯤ ꯍꯤꯡꯆꯥꯛꯇ
ꯑꯁ ꯌꯥꯝ ꯊꯥꯈ꯭ꯔꯦ ꯈ ꯈꯪꯗ꯭ꯔꯦ ꯀꯌꯥꯃꯨꯛꯇ ꯊꯥꯔꯕ ꯈꯟꯗꯦ
ꯑꯗꯨꯅꯦ ꯌꯥꯝ ꯊꯥꯈ꯭ꯔꯕꯅꯦꯕꯀꯣ ꯑꯗꯨꯗꯤ ꯑꯗꯨ ꯍꯧꯔꯀꯥꯟ ꯍꯧꯔꯀꯥꯟꯗꯗꯤ ꯑꯁ ꯂꯣꯏꯔꯦꯅꯦ ꯄꯩꯁꯥ ꯉꯥꯛꯇ ꯂꯥꯛꯑꯅꯤꯅꯦ
ꯑ ꯑꯩꯈꯣꯏꯅ ꯍꯦꯛꯏꯁꯦ ꯄꯥꯝꯕꯤ ꯇꯔꯥꯗꯤ ꯁꯨꯔꯝꯃꯣꯏ
ꯑꯗꯨꯗꯤ ꯍꯦꯛꯄ ꯉꯝꯃꯔꯣꯏꯅꯦ
ꯁꯨꯔꯝꯃꯣꯏ ꯑ ꯄꯥꯝꯕꯤꯗꯣ ꯅꯣꯕꯥꯞꯀꯨꯝꯕꯅꯦ ꯃꯥꯏ ꯄꯥꯝꯕꯤꯗꯣ ꯑꯆꯧꯕꯗꯣ ꯅꯨꯕꯥꯕ ꯄꯥꯝꯕꯤꯒ ꯆꯞ ꯃꯥꯟꯅꯕꯅꯦ
ꯑꯗꯨꯗꯤ ꯂꯣꯡ ꯇꯥꯝ ꯏꯟꯚꯦꯁꯃꯦꯟ ꯑꯣꯏꯔꯦꯅꯦ
ꯎꯝ
ꯍꯥꯏꯗꯤ ꯑꯗꯨꯗꯤ ꯃꯤ ꯑꯗꯨꯝ ꯂꯣꯏꯅ ꯆꯥꯟꯅꯕꯅꯤꯅꯀꯣ ꯆꯥꯗꯕ ꯃꯤ ꯑꯝ ꯂꯩꯇꯦꯕ ꯑꯗꯨꯒ ꯌꯥꯝꯅ
ꯑꯗꯨꯒꯤ ꯑ ꯃꯥꯏ ꯄꯥꯝꯕꯤ ꯃꯈꯥꯗꯀ ꯆꯪꯕ ꯌꯥꯗꯕꯅꯤ ꯇꯤꯟꯈꯥꯡ ꯉꯥꯛꯇꯧꯅꯦ
ꯑꯗꯣ ꯌꯥꯝ ꯄꯥꯝꯗꯤ ꯄꯥꯝꯕꯖꯥꯅꯤ ꯄꯥꯝꯕꯤ ꯑꯃꯈꯛꯇꯪꯗ ꯌꯥꯝ ꯄꯥꯝꯕꯖꯥꯠꯅꯤꯀꯣ
ꯎꯝ ꯄꯥꯝꯅꯦ ꯅ ꯄꯞꯅ ꯄꯥꯝꯅꯦ
ꯎꯝ ꯍꯦꯛ ꯃꯥꯗꯤ ꯍꯧꯕ ꯍꯧꯈ꯭ꯔꯗꯤ ꯌꯥꯝ ꯁꯤꯗꯕ ꯃꯥꯜꯂꯦꯗ ꯄꯥꯝꯕꯤꯗꯣ
ꯎꯝ ꯆꯍꯤꯗꯤꯦ ꯐꯖꯅ ꯆꯪꯕꯅꯦ ꯄꯥꯅꯤꯡꯉꯥꯏ
ꯑꯗꯨ ꯍꯥꯏꯌꯦꯦ ꯑꯗꯨꯃꯥꯏꯅ ꯍꯥꯏꯌꯦ ꯑꯗꯨ ꯑꯣꯏꯔꯁꯨ ꯂꯣꯡ ꯇꯥꯔꯝ ꯏꯟꯚꯦꯁꯃꯦꯟꯅꯤ ꯀꯩꯅꯣ
ꯎꯝ
ꯃꯣꯏꯗꯤ ꯍꯧ ꯍꯧꯔꯗꯤ ꯃꯤ ꯆꯥꯗꯕ ꯑꯝꯇ ꯂꯩꯇꯦꯕ ꯁꯤꯗ ꯃꯅꯤꯨꯔ ꯕꯣꯔꯗ ꯁꯞꯄ꯭ꯂꯥꯏ ꯇꯧꯔꯒ ꯁꯞꯄ꯭ꯂꯥꯏ ꯇꯧꯔ ꯃꯄꯥꯟꯂꯣꯝꯗꯁꯨ ꯊꯥꯕ ꯌꯥꯏꯑꯌꯦ ꯑꯁꯤꯒꯦꯡꯕꯗꯤ ꯀꯣꯝꯂꯥꯗꯒꯤ ꯀꯣꯝꯂꯥꯗꯒꯤꯁꯨ ꯍꯦꯟꯅ ꯐꯩꯑꯕ
ꯎꯝ ꯂꯥꯁ꯭ꯇ ꯏꯌꯥꯔ ꯂꯥꯁ꯭ꯇ ꯏꯌꯥꯔ ꯗꯥꯗꯤꯀꯣ ꯑꯟ ꯑꯟ ꯆꯥꯝꯃꯗꯀꯣ ꯂꯤꯁꯤꯡ ꯑꯃꯒ ꯆꯥꯝꯃꯉꯥ ꯄꯤꯕꯅꯦ
ꯆꯥꯝꯃꯗ
ꯎꯝ ꯍꯧꯖꯤꯛ ꯀꯥꯟꯗꯤ ꯅꯍꯥꯟ ꯑꯩꯈꯣꯏ ꯌꯣꯝꯗ ꯂꯤꯁꯤꯡ ꯑꯃ ꯌꯥꯎꯗꯕ ꯑꯃ ꯏꯃꯥ ꯑꯁ
ꯄꯤꯁ ꯑꯃꯗ ꯄꯤꯁ ꯑꯃꯗ ꯀꯌꯥ ꯀꯌꯥ ꯌꯣꯟꯒꯦ
ꯈꯪꯗꯕ ꯑꯩꯈꯣꯏꯗꯤ ꯇꯣꯉꯥꯟ ꯇꯣꯉꯥꯟ ꯌ ꯑꯩꯈꯣꯏꯗꯤ ꯍꯣꯁꯇꯦꯜ ꯍꯣꯁꯇꯦꯜ ꯑꯗꯨꯝ ꯊꯥꯏꯕ
ꯎꯝ
ꯂꯂꯣꯕꯤ ꯑꯩꯈꯣꯏ ꯑꯩꯉꯣꯟꯗ ꯑ ꯈꯣꯠꯅꯔꯤꯣꯗꯤꯀꯣ ꯌꯥꯡꯈꯩꯒꯤ ꯑꯍꯨꯝ ꯇꯧꯕꯁꯨ ꯌꯥꯎ ꯆꯥꯎꯔꯗꯤ ꯌꯥꯡꯈꯩꯒꯤ ꯑꯅꯤ ꯇꯧꯕꯁꯨ ꯌꯥꯎ ꯑꯃ ꯑꯃꯗ ꯑꯃ ꯑꯃ ꯂꯧꯎꯗꯗꯤ ꯀꯨꯟꯒꯨꯝ ꯀꯨꯟꯒꯤ ꯌꯣꯟꯝꯁꯨ ꯌꯥꯎ
ꯑꯗꯨꯒꯨꯝꯕꯗꯣ ꯕꯖꯥꯔ ꯀꯩꯅꯣꯗ ꯁꯤꯗ ꯌꯧꯔꯗꯤ ꯌꯥꯝꯅ ꯇꯥꯡꯒꯅꯤ
ꯎꯝ ꯂꯩꯔꯛ ꯂꯩꯔꯛꯇ ꯆꯠꯂꯗꯤꯀꯣ ꯌꯥꯝ ꯁꯤꯠꯀꯅꯤ ꯂꯤꯁꯤꯡ ꯑꯅꯤꯒꯨꯝꯕ ꯑꯗꯨꯝ ꯌꯣꯟꯕꯗꯣ ꯊꯣꯛꯀꯅꯤ
ꯎꯝ
ꯑꯩꯈꯣꯏꯅ ꯑꯗꯨꯝ ꯄꯨꯂꯞ ꯄꯨꯂꯞ ꯊꯥꯕꯒꯤꯀꯣ
ꯎꯝ ꯅꯣꯏ ꯖꯍꯥꯖꯤꯒꯨꯝꯕ ꯊꯥꯗ꯭ꯔꯣ
ꯍꯥꯥ
ꯂꯐꯣꯏ ꯖꯤꯍꯖꯤ ꯂꯐꯣꯏꯗꯣ
ꯍꯣꯏ ꯂꯐꯣꯏꯁꯦ ꯊꯥꯗꯦ ꯑꯝꯇ
ꯑꯩꯈꯣꯏ ꯈꯨꯟꯗ ꯀꯅꯥ ꯀꯅꯥ ꯊꯥꯖꯒꯦ ꯍꯧꯖꯤꯛ ꯍꯧꯖꯤ ꯂꯈꯣꯛꯁꯦ
ꯎꯝ ꯑꯩꯈꯣꯏ ꯁ꯭ꯀꯨꯜꯒꯤ ꯃꯅꯥꯛꯀꯤ ꯏꯃꯥꯟꯕꯤ ꯑꯇꯦꯟꯒꯤ ꯃꯊꯛ ꯂꯩꯕꯗꯣ
ꯑꯥ
ꯑꯗꯨ ꯑꯩꯈꯣꯏ ꯊꯥꯕꯅꯤ
ꯌꯥꯖꯤꯁꯤ ꯌꯥꯝ ꯆꯥꯅꯤꯡꯕ ꯌꯥꯖꯤ ꯑꯁꯤ ꯌꯧꯔꯒꯗꯤ ꯌꯥꯝ ꯇꯥꯡꯉꯦꯕꯀꯣ
ꯑꯣ
ꯀꯩꯅꯣꯗꯗꯤ ꯅꯣꯅꯦꯗꯩꯗꯤ ꯌꯥꯝ ꯂꯩꯕ ꯃꯥꯜꯂꯦ
ꯎꯝ ꯃꯣꯏꯔꯣꯝꯗ ꯁꯥꯁꯤ ꯉꯥꯛꯅ ꯊꯥꯑꯕꯅꯤ ꯑꯩꯈꯣꯏ ꯅꯍꯥꯟ ꯃꯊꯛꯀꯤ ꯄꯥꯔꯛꯇ ꯆꯠꯂꯦꯕ
ꯎꯝ
ꯀꯣꯔꯄꯥꯛꯇ ꯆꯞꯄꯀꯥꯟꯗ ꯑꯁꯁꯦ ꯍꯗꯤ ꯉꯥꯛꯇ ꯃꯣꯏ ꯊꯥꯏꯗꯣ
ꯑꯗꯨꯔꯝꯅꯤ ꯍꯣꯡꯅꯁꯨ ꯄꯨꯔꯛꯄ ꯑꯩꯈꯣꯏ ꯑꯩꯈꯣꯏ ꯑꯩꯈꯣꯏꯔꯣꯝꯗꯗꯤ ꯌꯥꯝ ꯊꯥꯔꯦꯗꯅ ꯑꯗꯨꯒꯕ ꯊꯥꯔꯁꯨ ꯐꯠꯇꯕꯖꯥꯠꯂ ꯈꯪꯗꯣꯏꯅꯦ ꯊꯥꯔ ꯃꯤꯁꯨ ꯊꯥꯅꯗꯣꯏꯅꯤ
ꯆꯥꯟꯅꯗꯕ ꯃꯥꯜꯂꯦ ꯑꯩꯈꯣꯏ ꯑꯩꯈꯣꯏꯒꯤ ꯂꯩꯕꯥꯛꯀ
ꯎꯝ ꯍꯥꯎꯕꯗꯤꯀꯣ ꯂꯨꯐꯣꯏꯁꯦ ꯍꯥꯎꯕꯗꯤ ꯃꯥꯅ ꯍꯥꯎ ꯍꯦꯟꯅ ꯍꯥꯎꯋꯦ ꯃꯅꯝꯁꯨ ꯅꯨꯡꯁꯤꯕ ꯑꯩꯒꯤꯗꯤ ꯑꯩꯈꯣꯏ ꯑꯩꯈꯣꯏ ꯑꯩꯈꯣꯏꯅ ꯊꯥꯕ ꯑꯩꯈꯣꯏꯅ ꯊꯥꯕꯗꯨꯗꯤ ꯑꯩ ꯀꯌꯥꯝ ꯄꯥꯝ ꯌꯥꯝ ꯆꯥꯅꯤꯡꯗꯦꯗ
ꯍꯖꯤ ꯇꯨ ꯍꯥꯕ
ꯁꯤꯅ ꯈ꯭ꯋꯥꯏꯗꯒꯤ ꯃꯅꯝꯁꯨ ꯅꯨꯡꯁꯤꯕ ꯆꯥꯕꯁꯨ ꯑꯗꯨꯝ ꯍꯥꯎꯕ ꯑꯩ ꯑꯩꯁꯨ ꯌꯨꯝꯗ ꯑꯅꯤ ꯊꯥꯈꯤꯕꯅꯦ ꯍꯧꯗꯤ ꯍꯧꯋꯦꯗꯤ ꯍꯥꯏ
ꯌꯥꯝ ꯊꯨꯅ ꯍꯥꯎꯋꯤ ꯍꯥꯏ ꯖꯍꯥꯖꯤꯗꯣ ꯌꯥꯝ ꯊꯨꯅ ꯆꯥꯎꯋꯤ ꯍꯥꯏ ꯑꯗꯨꯒ ꯌꯥꯝ ꯊꯨꯅ ꯁꯤꯕ ꯃꯥꯜꯂꯦ
ꯌꯥꯝ ꯊꯨꯅꯁꯨ ꯁꯤꯕ ꯍꯪꯗꯗ ꯅꯣꯅꯤꯗꯒꯤ ꯂꯧꯔꯛꯄ ꯇꯥꯔꯦ
ꯀꯩꯗꯧꯔꯤꯅꯣ ꯍꯧꯖꯤꯛꯇꯤ ꯅꯪꯁꯨ ꯇꯨꯝꯃꯒ ꯂꯩꯔꯤꯔꯣ ꯀꯩꯗꯧꯔꯤꯅꯣ
ꯄꯤꯄꯒ ꯂꯩ
ꯑ
ꯅꯨꯡꯁꯥ ꯁꯥꯕꯅꯤꯅ ꯆꯠꯊꯣꯛ ꯆꯠꯁꯤꯟ ꯇꯧꯕꯁꯤ ꯇꯂꯦ ꯀꯣꯏꯔꯛꯑꯣꯗꯤ ꯍꯥꯏꯕꯅꯦ ꯑꯩꯈꯣꯏ ꯀꯩꯅꯣꯅ ꯕ꯭ꯔꯗꯔꯁꯤꯡꯅ
ꯀꯣꯏꯕ ꯆꯂꯣ
ꯀꯇꯅꯤ ꯍꯣꯔꯦ ꯃꯨꯆꯥꯛꯀꯅꯤ
ꯌꯨꯝꯗ ꯂꯩꯔꯗꯤꯀꯣ ꯊꯣꯛꯅꯤꯡꯗꯕꯅꯦ ꯊꯣꯛꯈ꯭ꯔꯗꯤ ꯑꯗꯨꯝ ꯅꯨꯡꯉꯥꯏꯕ
ꯅꯨꯡꯗꯥꯡ ꯋꯥꯏꯔꯝꯗꯤ ꯑꯗꯨꯝ ꯑꯩꯈꯣꯏ ꯁꯥꯟꯒꯥꯅꯕ ꯆꯠꯄꯅꯤ
ꯑꯣ
ꯑꯣ ꯆꯥꯛ ꯈꯔ ꯆꯪꯅꯕꯀꯣ ꯆꯥꯛ ꯆꯪꯍꯟꯗ꯭ꯔꯗꯤ ꯌꯥꯗꯦꯕ
ꯅꯨꯄꯥꯁꯤꯡꯕꯣꯁ ꯅ ꯑꯩꯁꯦ ꯆꯥꯛ ꯆꯥꯕ ꯅꯨꯡꯉꯥꯏ
ꯅꯨꯡꯉꯥꯏꯅꯕ ꯍꯛꯆꯥꯡ ꯍꯛꯆꯥꯡ ꯐꯅꯕ ꯍꯛꯆꯥꯡ ꯌꯥꯡꯅꯕ ꯂꯥꯏꯅꯥ ꯂꯩꯊꯨꯡ ꯆꯪꯅꯅꯕ ꯍ ꯃꯈꯜ ꯌꯥꯝ ꯁꯨꯔꯦꯗ ꯎꯝ ꯅꯠꯇ꯭ꯔꯥ
ꯅꯥꯝꯗꯤ ꯣꯂꯤ ꯀꯣ
ꯌꯦꯡꯉꯦ ꯉꯔꯥꯡ ꯅꯨꯡꯗꯥꯡ ꯌꯦꯡꯉꯦ ꯊꯦꯡꯅ ꯍꯥꯞꯒꯜꯂꯦ
ꯃꯤ ꯈꯔꯗꯤ ꯕꯣꯜꯒꯌꯥ ꯀꯞꯅꯕꯁꯨ ꯌꯥꯎꯔꯅꯈꯩꯅꯦ
ꯀꯅꯥ ꯀꯅꯥ ꯀꯝꯅꯕ꯭ꯔꯥ ꯍꯥꯏꯁꯤꯕꯣ ꯑꯉꯥꯎꯕ ꯑꯉꯥꯕꯤꯁꯤꯡ ꯑꯣꯏꯔꯝꯕꯅꯤꯅ
ꯗ ꯌꯦꯡ ꯀꯞꯅꯕꯨꯁꯨ ꯌꯥꯌꯥꯎꯣ
ꯀꯛꯄꯅꯨ ꯍꯥꯏꯌꯛ ꯅꯪꯗꯤ ꯌꯥꯝꯐꯥꯎ ꯌꯦꯡꯗꯕ ꯃꯥꯜꯂꯦꯗ
ꯎꯝ ꯌꯦꯡꯗꯦ ꯅꯣꯏꯗꯤ ꯐꯣꯟꯗ ꯌꯦꯡꯉꯨꯔꯣ ꯂꯦꯞꯇꯣꯞꯇ ꯌꯦꯡ ꯀꯥꯟꯗ ꯌꯦꯡ
ꯌꯦꯡꯉꯣ ꯅꯨꯡꯉꯥꯏꯕꯅꯦ ꯍꯟꯗꯛꯤ ꯍꯧꯖꯤꯛꯀꯥꯟꯗꯤ ꯅꯨꯡꯉꯥꯏꯈ꯭ꯔꯕꯅꯦ ꯀꯥꯎ ꯀ꯭ꯋꯥꯇꯔ ꯐꯥꯏꯅꯦꯜ ꯆꯪꯈ꯭ꯔꯅꯤꯅ ꯅꯃꯥꯟꯅꯕꯤꯁꯤꯡꯁꯨ ꯌꯦꯡꯗꯕ꯭ꯔꯣ
ꯌꯦꯡꯉꯅꯦꯦ ꯑꯣꯗꯤ ꯌꯦꯡꯉꯅꯤꯉ
ꯁꯤ ꯌꯦꯉꯣꯅ ꯄꯨꯂꯞ ꯄꯨꯂꯞ ꯄꯨꯟꯅ ꯄꯨꯟꯅ ꯌꯦꯡꯕꯗꯣ ꯅꯨꯡꯉꯥꯏꯕꯅꯦ ꯑꯩꯈꯣꯏꯗꯤ ꯁꯤꯗ ꯂꯩꯕꯅꯤꯅ ꯄꯨꯟꯅ ꯄꯨꯟꯅ ꯌꯦꯡꯕ ꯐꯪꯗꯕꯒꯤꯅꯦ ꯑꯁ ꯄꯨꯟꯅ ꯄꯨꯟꯅ ꯕꯣꯜ ꯌꯦꯡꯕꯁꯤꯗꯤ ꯈꯨꯅꯨꯡꯉꯥꯏ ꯑꯃꯍꯦ ꯆꯥꯕ ꯊꯛꯄ ꯀꯩꯅꯣ ꯁꯤꯜꯂꯒ ꯀꯣ ꯍꯥꯎꯕ ꯆꯥꯕ ꯄꯣꯕꯁꯤꯡꯅ ꯑꯃꯨꯛ ꯆꯥꯅꯕ ꯄꯨꯔꯛꯄ ꯑꯁ ꯅꯨꯡꯉꯥꯏꯕꯅꯤꯅꯦ ꯁꯤꯅꯤꯅꯦ ꯂꯥꯏꯐꯁꯦ
ꯕꯥꯏꯞ ꯇꯧꯁꯦ ꯍꯥꯏꯕꯗꯣ ꯑꯃꯥ ꯂꯩꯅ ꯍꯥ ꯍꯥ ꯍꯦ
ꯑꯥ ꯊꯕꯥꯛꯁꯦ ꯌꯥꯗ꯭ꯔꯦꯅꯦ
ꯑꯄꯣꯛ ꯕꯥꯗꯤ ꯆꯥꯟꯅꯈ꯭ꯔꯕꯣ
ꯀꯔꯤꯕꯥ
ꯅꯣꯏ ꯂꯩꯕ ꯅꯣꯏ ꯃꯈꯥ ꯂꯩꯀꯥꯏꯒꯤ ꯑꯃꯗꯣ ꯆꯠꯈ꯭ꯔꯕꯣ ꯅꯍꯥꯟꯗꯤ ꯂꯩ ꯍꯥꯏꯗꯥꯏꯅꯦ꯫
ꯀꯅꯥ
ꯑꯥ ꯃꯈꯥ ꯂꯩꯀꯥꯏꯒꯤ ꯀꯔꯄꯦꯒ꯭ꯔꯥ ꯍꯧꯕ ꯌꯨꯝ ꯅꯨꯄꯥꯗꯣ
ꯑꯣ ꯎꯨꯠ ꯆꯥꯠꯔꯣꯏꯗ ꯃꯥ ꯍꯟꯗꯛꯁꯦ ꯈꯔꯥ ꯅꯨꯡꯉꯥꯏꯇꯕꯒꯤ ꯇꯨꯃꯤꯟ ꯇꯨꯃꯤꯟ ꯂꯩꯌꯦ ꯉꯁꯥꯏꯁꯨ ꯐꯣꯟ ꯐꯣꯟ ꯇꯧꯔꯒ ꯄꯥꯏꯈꯠꯇꯦ ꯍꯌꯦꯡ ꯑꯃꯨꯛ ꯂꯥꯛꯀꯅꯤ ꯍꯥꯏꯌꯦ ꯃꯁꯥ ꯈꯔꯥ ꯃꯁꯥ ꯈꯔꯥ ꯅꯨꯡꯉꯥꯏꯇꯦ ꯌꯥꯏꯌꯦ ꯀꯃꯥꯏ ꯀꯥꯏꯕꯥ ꯊꯃꯣꯏ ꯀꯥꯏꯃꯟꯕꯗꯒꯤ ꯑꯁ ꯊꯃꯣꯏ ꯀꯥꯏꯕꯒꯤ ꯋꯥꯔꯤꯁꯤꯗꯥ ꯑꯁ ꯈꯨꯨꯟꯗ ꯂꯣꯏ ꯆꯥꯏꯔ ꯃꯥꯜꯂꯦꯅꯦ
ꯑꯁ ꯑꯩ ꯐꯥꯎ ꯇ ꯐꯪꯉꯦ ꯅꯣꯡꯃ ꯅꯣꯡꯃꯗ ꯂꯩꯕꯤꯒꯦ
ꯅꯣꯡ ꯅꯣꯡ ꯈꯛꯇꯪ ꯅꯠꯇꯦꯅꯦ ꯅꯪ ꯅꯪꯗꯤ ꯂꯥꯏꯔꯦ ꯅꯪꯗꯤ ꯇꯥꯒꯗꯕ ꯃꯤ ꯂꯣꯏ ꯇꯥꯔ ꯃꯥꯜꯂꯦ ꯑꯍꯟꯗꯒꯤ ꯑꯉꯥꯡꯗꯒꯤ ꯂꯣꯏ ꯁꯨꯔ ꯃꯥꯜꯂꯦꯅꯦ ꯫
ꯖꯠ ꯖꯠ ꯇꯥꯏꯌꯦ
ꯏꯁ ꯖꯠ ꯖꯠ ꯊꯥꯏꯍꯦ
ꯑꯩꯅ ꯑꯩꯅ ꯇꯥꯕ ꯑꯩꯅ ꯇꯥꯕꯗꯣ ꯅꯪꯉꯣꯟꯗ ꯅꯣꯡꯃ ꯐꯖꯅ ꯂꯤꯕꯤꯌꯦ
ꯍꯣꯏ ꯅꯣꯡꯃ ꯅꯠꯇ꯭ꯔꯁꯨꯗꯤ ꯂꯤꯌꯣ ꯅꯦ ꯍꯧꯖꯤꯛꯁꯨꯗꯤ ꯂꯤꯕꯥ ꯌꯥꯏ ꯀꯩꯅꯣ
ꯑꯗꯨꯗꯒꯤ ꯂꯩꯕ ꯌꯥꯗꯦ
ꯏꯁ ꯑꯣ
ꯊꯨꯡꯉꯣꯏ ꯌꯥꯝ ꯀꯥꯏꯔ ꯃꯥꯜꯂꯦ ꯃꯥꯗꯣ ꯅꯨꯡꯉꯥꯏꯇꯔ꯭ꯦ ꯅꯦ
ꯍꯧꯖꯤꯛꯇꯤ ꯀꯔꯤꯝ ꯇꯧꯗꯕꯅꯤꯗ ꯅꯣꯔꯃꯦꯜ ꯂꯥꯏꯐꯒꯤ ꯅꯣꯔꯃꯦꯜ ꯂꯥꯏꯐꯇ ꯍꯤꯡꯉꯤ ꯌꯦ꯫
ꯅꯣꯔꯃꯦꯜ ꯂꯥꯏꯐ ꯀ ꯍꯜꯂꯛꯈ꯭ꯔꯕꯣ꯫
ꯍꯜꯂꯛꯀ꯭ꯔꯦ ꯍꯜꯂꯛꯀ꯭ꯔꯦ ꯑꯩꯁ ꯊꯨꯕꯅꯤꯅ ꯅꯨꯄꯥꯁꯦ
ꯑꯁ
ꯅꯨꯄꯥꯗꯤ ꯆꯥꯝꯃꯒꯤ ꯃꯄꯨꯅꯦ ꯍꯥꯏ ꯇꯥꯗ꯭ꯔꯣ꯫
ꯌꯥꯔꯦ ꯌꯥꯔꯦ ꯑꯗꯣ ꯕꯦꯛꯀꯞ ꯂꯩꯕꯒꯤ ꯅꯣꯔꯃꯦꯜ ꯂꯥꯏꯐ ꯊꯨꯅ ꯍꯟꯖꯤꯜꯂꯕ ꯑꯣꯏꯔꯝꯅꯤ
ꯕꯦꯛꯀꯞ ꯂꯩꯇꯕꯅꯦ
ꯌꯥꯔꯦ ꯂꯩꯕꯒꯤ ꯅꯤ꯫
ꯅꯨꯄꯤꯁꯤꯡ ꯅꯨꯄꯤꯁꯤꯡ ꯅꯨꯄꯤꯁꯤꯡꯅ ꯊꯧꯕꯒꯨꯝ ꯇꯧꯕꯗꯤ ꯇꯧꯗꯕꯅꯦ ꯗꯥꯥ ꯅꯨ
ꯑꯦꯍꯦ ꯅꯨꯄꯥꯁꯤꯁꯨ ꯂꯩꯕꯅꯦ ꯑꯗꯣꯥꯡ ꯃꯥꯅ ꯊꯃꯣꯏ ꯁꯦꯡꯅ